ꯍꯜꯂꯣ
ꯍꯥꯎ ꯇꯥꯕ꯭ꯔ ꯏꯆꯦ
ꯑꯣ ꯑꯣ ꯑꯣ ꯇꯥꯔꯦ ꯇꯥꯔꯦ
ꯑꯣ ꯇꯨꯠ ꯇꯣꯇꯤ ꯏꯁꯤꯡ ꯇꯥꯕ꯭ꯔꯥ
ꯑꯧ ꯇꯥꯏꯌꯦ ꯇꯥꯏꯌꯦ ꯑꯗꯨꯅ‌ꯦ ꯆꯥꯔꯦꯅ ꯇꯨꯂꯨ ꯑꯃꯨꯛ ꯆꯤꯡꯉꯦ ꯉꯁꯥꯏꯒꯩ ꯆꯤꯡꯉꯝꯗꯕꯅꯤ ꯃꯩ ꯂꯥꯛꯑꯦꯅ
ꯑꯣ
ꯑꯥ
ꯑꯗꯨꯗꯤ ꯑꯩꯈꯣꯏꯒ ꯃꯥꯟꯅꯩꯅꯦ ꯇꯣꯇꯤ ꯏꯁꯤꯡ ꯇꯥꯕ ꯅꯤꯌꯣꯝꯖꯤꯖꯨ
ꯍꯣꯏ ꯍꯣꯏ
ꯑꯩꯈꯣꯏꯖꯨ ꯇꯨꯇꯤ ꯇꯥꯏꯌꯦ
ꯑꯥ ꯂꯩꯔꯦ ꯂꯩꯔꯦ ꯑꯍꯟꯕꯗꯨꯅꯤ ꯀꯣ ꯑꯗꯣ
ꯆꯥꯏ ꯆꯥꯛ ꯏꯁꯤꯡ ꯊꯣꯡꯉꯕꯣ
ꯆꯥꯛ ꯏꯁꯤꯡꯗꯣ ꯆꯥꯛꯇꯤ ꯊꯥꯡꯒꯠꯂꯝꯃꯦ ꯑꯗ ꯆꯥꯛ ꯄꯨꯝꯒꯤ ꯃꯄꯣꯠ ꯑꯋꯥꯠꯄ ꯑꯃꯃꯨꯛ ꯂꯩꯗꯅ ꯑꯃꯨꯛ ꯑꯃꯨꯛ ꯂꯩꯕ ꯑꯃꯨꯛ ꯆꯦꯜꯂꯨꯔꯦ
ꯃꯥꯅꯦ ꯆꯥꯛꯈꯨꯝꯒ ꯆ ꯆꯪꯗ ꯌꯥꯗꯕ ꯄꯣꯠ ꯉꯥꯛꯇꯅꯤꯅ ꯑꯃꯃꯨꯛ ꯋꯥꯠꯁꯤꯜꯂꯛꯀꯅꯤ ꯑꯃꯃꯨꯛ ꯋꯥꯠꯁꯜꯂꯛꯀꯅꯤ
ꯎꯝ
ꯀꯩ ꯂꯩꯔꯨꯏꯅꯣ ꯑꯣ
ꯑꯥꯂꯨ ꯑ ꯁꯦꯕꯣꯠ ꯁꯥꯛ ꯇꯧꯒꯦ ꯇꯧꯕ ꯑꯗꯣ ꯑꯥꯂꯨꯗꯣ ꯊꯥꯔꯇꯤ ꯄꯤ ꯑꯦ
ꯑꯣ
ꯑꯂꯨ ꯑꯃꯇꯪ ꯍꯥꯞꯇꯔꯗꯤ ꯃꯣꯟꯗꯕꯗꯣ ꯑꯗꯨꯕꯨꯗꯤ ꯈꯔ ꯋꯥꯠꯂꯤ ꯑꯉꯥꯡꯗꯤ ꯑꯂꯨ ꯌꯥꯎꯕꯗꯣ ꯄꯥꯝꯃꯤꯗꯅ ꯑꯍꯟꯗꯤ ꯁꯤꯡꯗꯅ ꯑꯂꯨ ꯆꯥꯕ ꯌꯥꯗꯕ ꯉꯥꯛꯇꯅꯦ
ꯑꯧ ꯑꯩꯈꯣꯏꯒꯤꯗꯤ ꯑꯩꯈꯣꯏꯗꯤ ꯀꯩꯁꯨ ꯀꯥꯏꯗꯦꯕꯀꯣ ꯑꯩꯈꯣꯏ ꯕꯕꯥꯁꯦ ꯑꯂꯨ ꯈꯔ ꯄꯥꯝꯗꯦꯕ
ꯎꯝ
ꯑꯗꯥ ꯑꯂꯨ ꯍꯦꯛ ꯍꯥꯞꯄꯗ ꯕꯕꯥ ꯁꯥꯎꯔꯦ ꯑꯂꯨ ꯌꯥꯝꯃꯜꯂꯦꯅ ꯑꯩꯈꯣꯏꯗꯤ ꯑꯂꯨ ꯍꯦꯛ ꯌꯥꯎꯗꯗꯤ ꯍꯦꯛ ꯅꯨꯡꯉꯥꯏꯇꯦꯗꯣ ꯑꯜꯂꯨ ꯈꯔ ꯑꯜꯂꯨ ꯍꯥꯞ ꯍꯥꯞꯄꯒꯅ ꯑꯃꯨꯛ ꯃꯐꯣꯟꯗꯣ ꯈꯤꯇꯪ ꯇꯥꯔ ꯍꯥꯎꯏꯤꯗꯅ
ꯍꯣꯏ ꯍꯣꯏ ꯏꯟꯖꯥꯡꯁꯦ ꯃꯣꯟꯊꯕ ꯍꯦꯜꯂꯦꯕ ꯑꯂꯨ ꯍꯥꯄ ꯄꯒꯅ ꯃꯄꯪ ꯃꯐꯣꯟꯗꯒꯤ ꯀꯩꯗꯒꯤ ꯑꯗꯒꯤ ꯑꯩꯅ ꯈꯤꯠꯇꯪ ꯍꯥꯞꯁꯦꯅ ꯑꯂꯨꯗꯣ ꯉꯁꯥꯏ ꯂꯣꯏꯊꯣꯛꯈꯤꯕꯗꯨꯗ ꯑꯃꯨꯛ ꯂꯧꯔꯨꯔꯤꯕ ꯑꯗꯨ ꯈꯔ ꯍꯥꯞ ꯍꯥꯞꯆꯤꯜꯂꯒ ꯊꯣꯡꯉꯒꯦꯅ
ꯎꯝ ꯑꯉꯥꯡ ꯑꯉꯥꯡꯁꯤꯡꯗꯤ ꯁ꯭ꯀꯨꯜ ꯑꯗꯨꯝ ꯇꯣꯏꯅ ꯀꯥꯔꯤ?
ꯀꯥꯔꯤ
ꯑꯣ ꯍꯧꯖꯤꯛꯀꯥꯟꯗꯤ ꯑꯦꯛꯖꯥꯝ ꯑꯦꯛꯖꯥꯝꯒꯗꯤ ꯇꯧꯈꯔꯕꯣ
ꯑꯦꯛꯖꯥꯝ ꯇꯧꯈ꯭ꯔꯦ
ꯎꯝ ꯑꯩꯈꯣꯏꯁꯨ ꯑꯦꯛꯖꯥꯝ ꯏꯆꯥꯅꯨꯄꯤ ꯑꯣ ꯑꯩꯈꯣꯏꯁꯨ ꯂꯣꯏꯒꯤꯕ ꯀꯨꯏꯗ꯭ꯔꯤ ꯉꯔꯥꯡ ꯅꯍꯥꯟꯗ ꯂꯣꯏꯈꯤꯗ ꯉꯥꯏꯔꯤ
ꯑꯦꯛꯖꯥꯝꯁꯤꯗꯤ ꯑꯩꯗꯤ ꯇꯣꯏ ꯇꯣꯏ ꯇꯧ ꯑꯁꯤꯗ ꯂꯩꯔꯦ
ꯑꯧ ꯑꯉꯥꯡ ꯂꯥꯏꯔꯤꯛ ꯈꯔ ꯄꯥꯅꯤꯡꯉꯤꯗꯅ
ꯑꯧ ꯑꯧ ꯑꯦꯛꯖꯥꯝ ꯇꯧꯔꯗꯤ ꯑꯦꯛꯖꯥꯝ ꯂꯩ ꯍꯥꯏꯗꯤ ꯂꯥꯏꯔꯤꯛ ꯈꯔ ꯄꯥꯅꯤꯡꯉꯤ
ꯑꯧ ꯑꯧ ꯄꯥꯏꯌꯦ ꯇꯧꯋꯦ ꯑꯩ ꯏꯆꯥ ꯅꯨꯨꯄꯤꯁꯨ ꯇꯧꯋꯦ ꯍꯥꯏꯕꯗꯣ ꯑꯗꯨ ꯅꯠꯇꯗꯤꯀꯣ ꯀꯔꯤꯝ ꯄꯤꯗꯔꯛꯇꯦ ꯐꯥꯔꯦꯒ ꯑꯗꯨ ꯇꯧꯔꯦꯒꯅ
ꯑꯧ ꯑꯗꯨꯅ ꯑꯩꯅ ꯍꯥꯏꯅꯤ ꯇꯨꯏꯁꯟ ꯇꯧꯔꯁꯨ ꯏꯕꯦꯝꯃ ꯇꯨꯏꯁꯟꯗꯣ ꯇꯣꯏ ꯇꯣꯏꯅ ꯑ ꯀꯩꯅꯣ ꯇꯧ ꯄꯩꯁꯥ ꯇꯧ ꯍꯪꯉꯨ ꯍꯥꯏꯗꯤ ꯄꯥꯅꯤꯡꯅꯕ
ꯍꯣꯏ
ꯃ ꯇꯣꯏ ꯇꯣꯏꯅ ꯀꯩꯅꯣ ꯇꯧꯑꯣꯅ ꯍꯥꯏꯔꯤꯅꯦ ꯑꯩꯅ ꯇꯨꯏꯁꯟꯖꯨ
ꯈ꯭ꯔꯅꯤ ꯂꯥꯏꯔꯤꯛ ꯇꯧ ꯌꯥꯔꯔꯣꯏ ꯃꯃꯥꯁꯤ ꯁ꯭ꯀꯨꯜ ꯇꯨꯏꯁꯟꯗ ꯂꯣꯏ ꯐꯥꯔ ꯂꯥꯛꯑꯦꯅ ꯍꯥꯏꯔꯛꯑꯅꯤ ꯂꯥꯏꯔꯤꯛ ꯇꯧ ꯌꯥꯗꯦꯕ
ꯎꯝ ꯌꯥꯗꯤꯅꯤꯅꯦ ꯑꯩꯈꯣꯏꯁꯨ ꯇꯨꯏꯁꯟ ꯆꯠꯂꯤꯁꯤꯅ ꯂꯣꯏꯔꯦ ꯍꯥꯏꯁꯤ ꯂꯥꯏꯔꯤꯛ ꯇꯧꯗꯦ ꯌꯨꯝꯗ
ꯑꯣ
ꯑꯌꯨꯛꯀꯤ ꯑꯃꯨꯛ ꯅꯨꯡꯊꯤꯟ ꯅꯨꯡꯗꯥꯡꯒꯤ ꯑꯃꯨꯛ ꯃꯆꯦ ꯃꯅꯥ ꯍꯦꯛꯇ ꯑꯗꯨꯝ ꯇꯧꯔꯅꯤ ꯑꯗꯨꯒ
ꯑꯃꯔꯣꯝꯗꯗꯤ ꯑꯃꯨꯛ ꯐꯔꯤꯅꯦ ꯌꯨꯝꯗ ꯂꯥꯏꯔꯤꯛ ꯇꯧ ꯌꯥꯗꯕꯗꯣ ꯃꯆꯦꯒ ꯁꯨꯝ ꯂꯩꯈ꯭ꯔꯒꯗꯤ ꯑꯃꯨꯛ ꯇꯧꯋꯤꯗꯅ
ꯍꯣꯏ ꯍꯣꯏ ꯑꯗꯨꯏꯗꯤ ꯑꯩꯈꯣꯏ ꯇꯨꯏꯁꯟꯒꯗꯤ ꯑꯇꯣꯞꯄꯗ ꯊꯤꯟ ꯆꯠꯅꯗ꯭ꯔꯦ
ꯑꯥꯎ
ꯃꯆꯦꯒ ꯑꯗꯨꯝ ꯑꯗꯨꯏꯗꯤ ꯀꯣꯝꯃꯦ ꯃꯆꯦ ꯂꯩꯕꯅꯤꯅ ꯎꯝ
ꯑꯗꯣ ꯍꯧꯖꯤꯛꯇꯤ ꯑꯉꯥꯡꯁꯤꯡꯁꯦ ꯂꯥꯏꯔꯤꯛꯀ ꯃꯔꯣꯟ ꯑꯃ ꯌꯥꯝꯁꯤꯜꯂꯛꯄꯅꯦ ꯍꯧꯖꯤꯛꯀꯥꯟ ꯊꯥꯏꯅꯒꯗꯤ ꯃꯥꯟꯅꯗ꯭ꯔꯦꯗꯣ
ꯃꯥꯟꯅꯗ꯭ꯔꯦ ꯃꯥꯟꯅꯗ꯭ꯔꯦ ꯑꯩꯈꯣꯏꯅꯒ ꯇꯥꯛꯄ ꯉꯝꯕ ꯖꯥꯠ ꯅꯠꯇ꯭ꯔꯦ
ꯑꯥꯎ ꯑꯉꯥꯡꯁꯦ ꯑꯉꯥꯡ ꯑꯉꯥꯡ ꯍꯧꯖꯤꯛꯀꯥꯟꯒꯤꯗꯤ ꯑꯉꯥꯡꯁꯦ ꯁ꯭ꯀꯨꯜ ꯅꯣꯡꯈꯛ ꯂꯦꯞꯄꯗ ꯃꯣꯏ ꯁꯤꯂꯦꯕꯁꯇꯣ ꯍꯦꯛꯇ ꯈꯪꯍꯧꯔꯣꯏꯗꯣꯏꯅꯦ
ꯎꯝ ꯃꯥꯅꯦ ꯑꯗꯨ ꯁ꯭ꯀꯨꯜꯗꯤ ꯌꯥꯔꯤꯒꯩ ꯂꯦꯞꯇꯕꯅ ꯐꯩ ꯍꯩ ꯍꯩꯇꯕ ꯑꯩꯈꯣꯏꯗꯤ ꯁ꯭ꯀꯨꯜꯗꯤ ꯂꯦꯞꯄꯣ ꯌꯥꯗꯦ
ꯑꯩꯈꯣꯏꯖꯨ ꯑꯩꯈꯣꯏꯗꯤ ꯃꯣꯏꯅ ꯂꯩꯕ ꯑꯩꯈꯣꯏꯁꯨꯅꯦ ꯃꯣꯏꯅ ꯂꯦꯛꯀꯦ ꯍꯥꯏꯕꯁꯦ ꯂꯦꯞꯄꯟꯅꯤꯡꯗꯦꯕ ꯍꯥꯏꯕꯗꯤ ꯃꯣꯏꯅ ꯇꯥꯛꯈꯤꯕ ꯁꯦꯂꯦꯕ꯭ꯁꯁꯨ ꯍꯦꯛꯇ ꯈꯪꯍꯧꯔꯣꯏꯅ
ꯍꯣꯏ ꯍꯣꯏ
ꯑ ꯈꯪꯗꯦ ꯀꯝꯗꯧꯗꯣꯏꯅꯣ ꯑꯩꯈꯣꯏ ꯏꯆꯥꯅꯨꯄꯤ ꯍꯣꯏꯗꯣ ꯗꯨꯔꯗꯔꯁꯟꯒꯤ ꯊꯣꯛꯀꯅꯤꯌꯦ ꯑꯇꯣꯝꯕꯤꯗꯣ ꯖꯒꯣꯏ ꯁꯥꯔꯤꯌꯦ
ꯎꯝ
ꯑꯗꯨꯒꯤ ꯌꯥꯒꯨ ꯖꯒꯣꯏ ꯌꯥꯝ ꯀꯟꯅ ꯇꯝꯃꯤ ꯃꯣꯏ ꯁ꯭ꯀꯨꯜꯗ
ꯍꯣꯏ ꯍꯣꯏ ꯑꯧ
ꯗꯗꯥ ꯍꯣꯏꯗꯤ ꯊꯕꯛ ꯏꯪꯈꯥꯡ ꯂꯧꯁꯤꯡꯒꯗꯤ ꯆꯠꯄ꯭ꯔꯣ
ꯑ ꯆꯠꯂꯦ ꯆꯠꯂꯦ
ꯑꯣ ꯍꯧꯖꯤꯛꯇꯤ ꯂꯧ ꯃꯇꯝꯁꯨ ꯌꯧꯁꯜꯂꯛꯄꯅꯤꯅ ꯂꯧ ꯈꯣꯏꯕ ꯈꯣꯠꯄ ꯇꯧꯅꯔꯛꯑꯅꯤ ꯍꯧꯖꯤꯛꯇꯤ
ꯎꯝ ꯑꯗꯨꯅꯦ ꯍꯧꯖꯤꯛꯀꯥꯟꯗꯤ ꯊꯕꯛꯁꯦ ꯀꯟꯗ ꯌꯥꯗꯦ
ꯀꯟꯗ ꯌꯥꯗꯦ ꯍꯧꯖꯤꯛꯇꯤ
ꯎꯝ
ꯍꯧꯖꯤꯛ ꯂꯧ ꯈꯣꯏꯕ ꯂꯧ ꯄꯦꯡꯕ ꯀꯥꯏ ꯑꯃꯨꯛ ꯇꯧꯅꯔꯛꯑꯅꯤ ꯄꯩꯁꯥ ꯃꯊꯧ ꯉꯥꯛꯇꯅꯦ ꯍꯧꯖꯤꯛ
ꯍꯣꯏ ꯃꯥꯅꯤ
ꯂꯧ ꯂꯧꯒꯤ ꯀꯩꯅꯣ ꯂꯧ ꯍꯤꯗꯥꯛ ꯂꯩꯕꯍꯣ ꯂꯧ ꯑꯃꯨꯛ ꯍꯥꯔ ꯍꯥꯞꯄꯍꯣ ꯑꯃꯨꯛ ꯇꯧꯅꯔꯅꯤ
ꯍꯣꯏ
ꯗꯗꯥ ꯍꯣꯏꯗꯤ ꯃꯣꯏ ꯀ꯭ꯂꯞꯇꯒ ꯌꯥꯝ ꯊꯣꯛꯄꯗꯣ ꯊꯣꯛꯏꯕ꯭ꯔꯣ
ꯊꯣꯛꯏ ꯊꯣꯛꯏ
ꯑꯣ ꯃꯣꯏꯗꯤ ꯍꯦꯛ ꯍꯦꯛ ꯄꯨꯟꯗꯥꯏꯅꯦ ꯃꯣꯏꯖꯦ ꯄꯨꯟꯕꯃ ꯌꯥꯎꯗꯥꯏꯅꯦ
ꯅꯣꯡꯃꯥꯏꯖꯤꯡꯗꯣ ꯃꯣꯏ ꯃꯔꯨꯞ ꯇꯧꯋꯦ ꯃꯣꯏ ꯅꯣꯡꯃꯥꯏꯖꯤꯡ ꯈꯨꯗꯤꯡꯒꯤ ꯅꯨꯡꯗꯥꯡꯗꯣ ꯃꯔꯨꯞ ꯇꯧꯏ ꯑꯗꯨꯅ ꯃꯣꯏ ꯄꯨꯜꯂꯦ ꯑꯗꯨꯒ ꯅꯣꯡꯃꯥꯏꯖꯤꯡ ꯑꯔꯣꯏꯕꯒ ꯑꯅꯤꯁꯨꯕꯒꯅ ꯀꯩꯅꯣ ꯗꯣꯅꯦꯁꯟ ꯇꯧꯕ ꯂꯩꯀꯥꯏꯒꯤ ꯑꯗꯨꯗꯨꯅ ꯃꯣꯏ ꯆꯥꯎ ꯆꯥꯎꯊꯣꯛꯑꯒ ꯀꯩꯅꯣ ꯀ꯭ꯂꯕꯀꯤ ꯂꯩꯀꯥꯏꯒꯤ ꯀꯔꯤ ꯀꯔꯤ ꯁꯦꯝꯒꯠ ꯁꯥꯒꯠꯄ ꯇꯧꯕ
ꯑ ꯎꯝ ꯌꯥꯝ ꯐꯩ ꯑꯗꯨꯒꯨꯝꯕ ꯑꯗꯨꯃꯥꯏꯅ ꯄꯨꯟꯕ ꯈꯣꯠꯄ ꯄꯨꯜꯂꯤꯁꯤꯁꯨ ꯌꯥꯝ ꯐꯩ ꯀꯣ
ꯍꯣꯏ ꯍꯣꯏ
ꯑꯗꯨꯒꯨꯝꯕ ꯄꯨꯟꯕ ꯑꯃ ꯌꯥꯎꯗ꯭ꯔꯗꯤ ꯃꯤꯁꯤꯡꯁꯦ ꯍꯦꯛꯇ ꯄꯨꯟꯒꯦꯅ ꯄꯥꯛ ꯄꯥꯛ ꯐꯪꯗꯦꯕ
ꯎꯝ ꯃꯥꯅꯦ
ꯑꯩꯈꯣꯏꯁꯨ ꯍꯞꯇꯥꯒꯤ ꯍꯦꯛ ꯄꯨꯜꯂꯤꯁꯤꯁꯨ ꯐꯩ ꯑꯗꯣ ꯀꯩꯁꯨ ꯅꯠꯇꯔꯗꯤ ꯑꯩꯈꯣꯏꯒꯤ ꯑꯦ ꯁꯤꯃ ꯄꯨꯟꯁꯦ ꯍꯥꯏꯕꯗꯗꯤ ꯄꯨꯟꯕ ꯉꯝꯗꯦꯕ
ꯉꯝꯗꯦ ꯉꯝꯗꯦ ꯇꯉꯥꯏ ꯐꯗꯅ ꯄꯨꯟꯗ ꯌꯥꯗꯦ ꯍꯥꯏꯔꯒꯗꯤ ꯄꯨꯜꯂꯤꯗꯅ
ꯑꯥꯎ
ꯑꯗꯨꯅꯤ ꯅꯣꯏꯗꯤ ꯆꯥꯛ ꯊꯣꯡꯗꯣꯏ ꯇꯧꯗ꯭ꯔꯤꯕꯣ
ꯑꯩꯔꯣ ꯑꯩ ꯏꯃꯨꯡ ꯃꯅꯨꯡ ꯂꯣꯏꯁꯤꯜꯂꯛꯏ ꯆꯥꯛ ꯊꯣꯡꯉꯗꯧꯅꯤ ꯏꯃꯨꯡ ꯃꯅꯨꯡ ꯍꯧꯖꯤꯛ ꯅꯨꯃꯤꯗꯥꯡ ꯋꯥꯏꯔꯝꯒꯤ ꯀꯩꯅꯣ ꯇꯧꯕ ꯋꯥꯏ ꯁꯤꯠꯄ ꯀꯩꯀꯥ ꯇꯧꯕ ꯇꯧꯕ ꯑꯩ ꯇꯧꯔꯛꯏ
ꯑꯥ
ꯉꯁꯤꯒꯤꯗꯤ ꯂꯣꯏꯔꯝꯃꯅꯤꯅꯦ ꯆꯥꯛ ꯂꯣꯏꯁꯤꯜꯂꯛꯑꯕꯣ
ꯑꯥ ꯆꯥꯛꯇꯣ ꯑꯧ ꯏꯟꯖꯥꯡ ꯊꯣꯡꯉꯛꯀꯗꯧꯔꯦ
ꯑꯣ ꯃꯣꯏ ꯅꯣꯏ ꯑ ꯃꯣꯏ ꯅꯣꯏꯗꯤ ꯏꯆꯦ ꯍꯣꯏꯗꯤ ꯉꯜꯂꯤꯗꯅ ꯑ ꯏꯆꯦ ꯍꯣꯏꯗꯤ ꯉꯜꯂꯤꯗꯅ ꯑ ꯑꯩꯈꯣꯏꯅ ꯍꯦꯛ ꯍꯪꯉꯨꯕꯗ ꯆꯥꯛ ꯆꯥꯔꯦ ꯑꯗꯨ ꯇꯧꯋꯦ ꯍꯦꯛꯇ
ꯍꯣꯏ ꯍꯣꯏ ꯉꯜꯂꯤ ꯉꯜꯂꯤ ꯉꯁꯥꯏ ꯂꯣꯏꯔꯗꯧꯅꯤ ꯃꯩ ꯂꯥꯛꯇꯕꯗꯣ ꯑꯗꯩꯗꯨꯗ ꯔꯥꯏꯁ ꯀꯨꯀꯔ ꯁꯨꯝ ꯆꯥꯈ꯭ꯔꯒ ꯀꯨꯀꯔ ꯑꯃꯨꯛ ꯊꯣꯡꯕꯗꯣ ꯆꯥꯛꯇꯣ ꯆꯕ‌ꯦꯠꯅꯩꯕ ꯉꯥꯏꯍꯥꯛꯇꯪ ꯉꯥꯏꯔꯒ ꯌꯦꯡꯈꯤꯒꯦ ꯑꯗꯨꯒ ꯂꯥꯛꯇ꯭ꯔꯗꯤ ꯑꯗꯨꯝ ꯊꯣꯡꯉꯒꯦ ꯇꯧꯔꯝꯕ
ꯑꯗꯣ ꯅꯣꯏꯅ ꯑꯃꯨꯛ ꯏꯆꯦ ꯍ‌ꯣꯏꯅ ꯑꯃꯨꯛ ꯔꯥꯏꯁ ꯀꯨꯀꯔꯁ ꯔꯥꯏꯁ ꯀꯨꯀꯔꯗ ꯆꯥꯈꯤꯕꯩ ꯋꯥꯅꯦ ꯑꯩꯈꯣꯏꯅ ꯑꯃꯨꯛꯅꯦ ꯀꯨꯀꯔꯗ ꯆꯥꯕꯅ ꯔꯥꯏ ꯀꯨꯀꯔ ꯆꯥꯛꯁ‌ꯦ ꯑꯃꯨꯛ ꯍꯥꯎꯇꯕꯤ ꯅꯣꯏꯅ ꯑꯃꯨꯛ ꯀꯨꯀꯔ ꯆꯥꯛꯁꯦ ꯑꯃꯨꯛ ꯍꯥꯎꯇ꯭ꯔꯤꯅꯦꯕ ꯑꯥꯎ ꯑꯩꯈꯣꯏꯗꯤ ꯑꯃꯨꯛ ꯀꯨꯀꯔꯗ ꯑꯗꯨꯝ ꯀꯥꯝꯃꯦꯕ
ꯎꯝ ꯑꯩꯈꯣꯏꯁꯨ ꯍꯥꯟꯅ ꯀꯥꯝꯃꯝꯃꯦ ꯔꯥꯏꯁ ꯀꯨꯀꯔ ꯆꯥꯛꯁꯤ ꯌꯥꯔꯝꯗꯦ ꯑꯝꯇ ꯑꯗꯣ ꯍꯧꯖꯤꯛꯅ ꯑꯃꯨꯛ ꯔꯥꯏꯁ ꯀꯨꯀꯔ ꯁꯨꯝ ꯊꯣꯡꯈꯔꯕꯅꯤꯅ ꯀꯨꯀꯔꯒꯤ ꯆꯥꯛꯁꯤꯅ ꯑꯃꯨꯛ ꯆꯥꯕ‌ꯦꯠꯅꯔꯒ ꯍꯥꯎꯔꯣꯏꯗꯣꯏꯅꯦꯕ
ꯑꯧ
ꯆꯥꯈꯤ ꯆꯥꯈꯤꯕ ꯁꯨꯝ ꯍꯥꯎꯋꯦꯕ ꯀꯩꯅꯣ ꯆꯥꯛꯀꯤꯗꯤ ꯔꯥꯏꯁ ꯀꯨꯀꯔꯅ ꯅꯍꯥꯟꯋꯥꯏ ꯑ ꯔꯥꯏꯁ ꯀꯨꯀꯔ ꯊꯣꯡꯕꯗꯣ ꯆꯥꯛꯁꯦ ꯍꯥꯎꯇꯦꯕ ꯀꯨꯀ꯭ꯔꯗ ꯁꯨꯝ ꯊꯣꯡꯈꯤꯕꯒꯤ ꯍꯧꯖꯤꯛꯁꯤꯅ ꯑꯃꯨꯛ ꯀꯨꯀ꯭ꯔꯒꯤꯗꯣ ꯑꯃꯨꯛ ꯆꯥꯅꯤꯡꯉꯛꯇ꯭ꯔꯦꯕ
ꯑꯧ
ꯔꯥꯏꯁ ꯀꯨꯀꯔꯒꯤ ꯉꯛꯇ ꯑꯃꯨꯛ ꯆꯥꯅꯤꯡꯉꯛꯑꯦꯕ
ꯅꯪꯁꯨ ꯁꯦꯝꯗꯣꯏꯅꯦ ꯑꯄꯥꯗꯣ ꯆꯦ ꯆꯧꯗ ꯁꯦꯝꯍꯜꯂꯁꯦ ꯑꯝꯇ ꯑꯩ ꯑꯧ ꯑꯗꯣ ꯀꯩꯅꯣꯒꯤ ꯍꯧꯖꯤꯛꯀꯥꯟꯁ‌‌ꯦ ꯑꯗꯥꯔ ꯅꯨꯡꯗꯔꯥ ꯑꯉꯥꯡꯒꯤ ꯑꯄꯔ ꯁꯦꯝꯕꯒꯤꯅ ꯑꯃꯨꯛ ꯌꯥꯝ ꯀꯟꯅ ꯇꯧꯔꯛꯏꯗꯅ
ꯎꯝ
ꯑꯗꯨꯒꯤꯁꯨ ꯅꯣꯏ ꯑꯉꯥꯡꯈꯩꯒꯤꯗꯤ ꯍꯥꯏꯔꯛꯇꯕꯔꯣ
ꯑꯉꯥꯡꯈꯩꯒꯤ ꯑꯥ ꯍꯥꯏꯔꯛꯇꯦ ꯃꯣꯏ ꯁ꯭ꯀꯨꯜꯒꯤꯔꯣ ꯍꯥꯏꯁꯦ
ꯑꯥꯎ ꯁ꯭ꯀꯨꯜ-ꯁ꯭ꯀꯨꯜꯗ ꯍꯥꯏꯔꯛꯄꯅꯦ ꯑꯩꯈꯣꯏꯁꯨ ꯑꯉꯥꯡꯒꯤ ꯇꯧꯔꯨꯗꯣꯏꯅꯦ ꯇꯧꯗ ꯌꯥꯗ꯭ꯔꯦꯌ‌ꯦ ꯍꯧꯖꯤꯛꯇꯤ ꯑꯝꯇ
ꯑꯣ
ꯏꯆ‌ꯦ ꯍꯣꯏ ꯀꯩ ꯌꯦꯟꯖꯥꯡ ꯊꯣꯡꯗꯣꯏꯅꯦꯕ ꯅꯨꯡꯗꯥꯡ
ꯁꯦꯕꯣꯠ ꯁꯥꯛ-
ꯑꯣ ꯍꯥꯎꯕꯅꯦ ꯍꯋꯥꯏꯖꯥꯔ ꯍꯥꯞꯆꯜꯂ ꯊꯣꯡꯕ ꯍꯥꯎꯕꯅꯦ
ꯑꯥ-ꯑꯥ ꯍꯋꯥꯏꯖꯥꯔꯒꯗꯤ ꯍꯥꯞꯄꯔꯣꯏ ꯈꯥꯖꯤꯡ ꯑꯣꯏꯅ ꯍꯥꯞꯄꯒꯦ ꯇꯧꯅꯤ
ꯑꯁ ꯑꯗꯨꯗꯤ ꯑꯁ ꯈꯥꯖꯤꯡꯒꯁꯦ ꯍꯧꯖꯤꯛꯇꯤ ꯈꯥꯖꯤꯡ ꯌꯥꯝ ꯇꯥꯡꯉꯦꯀꯣ꯫
ꯎꯝ ꯇꯥꯡꯉꯦ꯫
ꯍꯥꯏꯗꯤ ꯏꯅꯦ ꯏꯃꯥꯍꯣꯏꯗꯤ ꯈꯖꯤꯡ ꯅꯨꯡꯅꯦ ꯑꯗꯨꯝ ꯆꯥꯕ ꯌꯥꯔꯤꯕ꯭ꯔꯣ꯫
ꯏꯃꯥꯁꯦ ꯌꯥꯗꯦ ꯃꯥꯏꯗꯤ ꯊꯥꯛꯆꯤꯟꯗ꯭ꯔꯤꯉꯥꯏ ꯂꯧꯊꯣꯛꯄ꯫
ꯑꯥ
ꯑꯗꯨꯃꯥꯏ ꯇꯧꯋꯦ꯫ ꯃꯥꯗꯤ ꯌꯥꯝ ꯀꯛ ꯏꯗ ꯆꯤꯟꯖꯥꯛ꯫ ꯆꯤꯟꯖꯥꯛ ꯌꯥꯝ ꯀꯛꯏ ꯃꯥ-ꯃꯥꯟꯅꯔꯒꯗꯤ ꯑꯗꯨꯝ ꯆꯥꯔꯦ ꯃꯥꯟꯅꯗꯕꯗꯨꯅ ꯃꯥꯏ ꯇꯣꯉꯥꯟꯅ ꯑꯃꯨꯛ, ꯊꯣꯡꯏ ꯅꯠꯇ꯭ꯔꯒ ꯂꯧꯊꯣꯛꯏ꯫
ꯑꯥ
ꯁꯧꯒꯒꯤꯃꯛꯇ ꯊꯣꯡꯉꯁꯨ ꯃꯥ ꯃꯔꯣꯏ ꯃꯄꯥꯡ ꯇꯤꯜꯍꯧ ꯀꯔꯤ ꯀꯔꯥ ꯊꯣꯡꯉꯀꯥꯟꯗ ꯁꯧꯒꯔꯤ ꯊꯥꯛꯆꯟꯗ꯭ꯔꯤꯉꯩ ꯂꯧꯊꯣꯛ
ꯑꯣ-ꯑꯣ ꯁꯧꯒꯔꯤ ꯆꯥꯕ ꯌꯥꯗꯕ꯫
ꯑ ꯈꯥꯃꯦꯟ ꯁꯤꯟꯕ ꯊꯣꯡꯉꯁꯨ, ꯊꯥꯛꯆꯟꯗ꯭ꯔꯤꯉꯩꯗ ꯃꯥꯏ ꯍꯥꯟꯅ ꯂꯧꯊꯣꯛ ꯑꯃꯨꯛ ꯊꯥꯛꯆꯤꯟꯕ꯫
ꯑꯣ-ꯑꯣ
ꯆꯥꯕ ꯃꯥꯟꯅꯗꯕꯁꯦ ꯖꯟꯖꯥꯟꯅꯤꯅꯦ꯫
ꯎꯝ ꯑꯩꯈꯣꯏꯁꯨ ꯇꯧꯋꯦ ꯑꯩꯈꯣꯏꯁꯨꯅꯦ ꯑꯥ ꯈꯝ ꯈꯥꯃꯦꯟ ꯆꯥꯗꯕꯤ ꯌꯥꯎꯋꯦ ꯈꯥꯃꯦꯟ ꯊꯣꯡꯕꯗ ꯈꯥꯃꯦꯟ ꯊꯣꯡꯉꯒꯅꯅ ꯏꯟꯖꯥꯡ ꯑꯅꯤ ꯂꯣꯡꯗ ꯌꯥꯗꯦ ꯀꯥ ꯀꯥꯡꯒꯧ ꯆꯥꯅꯤꯡꯉꯦ ꯀꯥꯡꯒꯧ ꯑꯅꯤ ꯂꯣꯡꯗ ꯌꯥꯗꯦ꯫
ꯍꯣꯏ ꯍꯣꯏ꯫ ꯑꯩꯈꯣꯏꯁꯨ ꯇꯧꯑꯦꯅꯦ ꯄꯥꯛꯅꯝ-ꯄꯥꯛꯅꯝ ꯆꯥꯔꯦꯗꯅ ꯄꯥꯛꯅꯝꯕꯨ ꯑꯣꯏ ꯑꯅꯤ ꯊꯣꯛꯑꯦ ꯑꯩꯈꯣꯏꯗꯤ꯫ ꯄꯥꯛꯅꯝꯁꯦ ꯑꯄꯦꯠꯄ ꯆꯥꯕ ꯀꯥꯡꯒꯨ, ꯑꯀꯟꯕ ꯆꯥꯕ ꯀꯥꯡꯒꯨ꯫ ꯑꯅꯤ ꯊꯣꯛꯑꯦ ꯑꯅꯤ-ꯑꯅꯤ ꯅꯝꯃꯦ꯫
ꯎꯝ
ꯄꯦꯠꯄꯒꯤ ꯑꯃꯨꯛ, ꯑꯀꯟꯕꯒꯤ ꯑꯃꯨꯛ꯫
ꯍꯣꯏ ꯇꯟ ꯏꯅꯦ ꯍꯣꯏ ꯑꯗꯣ ꯏꯗꯣꯟꯆꯥ ꯍꯣꯏꯗꯤ ꯃꯥꯥꯏ ꯊꯕꯛꯇꯣ ꯑꯗꯨꯝ ꯆꯠꯂꯤ꯫
ꯆꯠꯂꯤ꯫
ꯉꯁꯤꯁꯨ ꯃꯥ ꯀꯥꯏꯗꯅꯣꯃ ꯆꯠꯅꯤꯅ ꯐꯣꯟ ꯇꯧꯔꯛꯑꯝꯕꯅꯦ ꯑꯩꯉꯣꯟꯗ ꯆꯧꯖꯦꯅ꯫ ꯑꯩꯗꯤ ꯊꯕꯛ ꯆꯠꯊꯣꯛꯀꯅꯤꯅ ꯍꯥꯏꯕ ꯑꯩꯅ꯫
ꯆꯠꯂꯨꯏ ꯃꯥ ꯍꯜꯂꯛ-ꯑꯥ ꯍꯧꯖꯤꯛ ꯀꯨꯏꯗ꯭ꯔꯤ ꯍꯜꯂꯛꯄ꯫
ꯑꯣ, ꯃꯥ ꯑꯩꯉꯣꯟꯗ ꯍꯥꯏꯔꯛꯑꯝꯕꯅꯦ ꯆꯧꯖꯦꯅ꯫ ꯑꯩꯅ ꯑꯩꯗꯤ ꯉꯁꯤꯗꯤ ꯐꯔꯛ ꯇꯥꯅꯤ꯫ ꯑꯩꯒꯤ ꯁ꯭ꯀꯨꯜ ꯏꯁꯥ ꯅꯣꯡꯃꯒꯤ ꯗ꯭ꯌꯨꯇꯤ ꯂꯦꯞꯄ ꯌꯥꯗꯕꯅꯤꯅ ꯎꯄꯥꯏ ꯂꯩꯇꯦ꯫
ꯃꯥꯅꯦ-ꯃꯥꯅꯦ꯫
ꯅꯣꯏꯗꯤ ꯈꯩ ꯇꯣꯡ ꯇꯥꯔꯦ꯫
ꯑꯩꯈꯣꯏꯒꯤ ꯀꯩꯅꯣ ꯍꯋꯥꯏ ꯃꯅꯥꯛ ꯊꯣꯡꯒꯦꯅ ꯁꯦꯝꯃꯤ꯫
ꯑꯣ ꯑꯗꯨꯁꯨ ꯍꯥꯎꯕꯅꯦ ꯈꯖꯤꯡ ꯍꯧꯖꯤꯛꯀꯤ ꯑꯉꯥꯡꯕꯗꯣ, ꯑꯗꯨꯒ ꯕꯨꯔꯤꯒ ꯊꯥꯛꯑꯒ ꯊꯣꯡꯕ꯫
ꯑꯧ ꯁꯤꯁꯨ ꯑꯅꯤ ꯊꯣꯛꯇꯣꯏꯅꯤ꯫
ꯑꯥ
ꯑꯈꯣꯏ ꯆꯥꯗꯦꯕ꯫